ꯑꯗꯨꯅ ꯍꯧꯖꯤꯛꯀꯤ ꯍꯥꯏꯈꯤꯕꯗꯣ ꯑꯗꯨꯒꯤꯗꯣ ꯑꯩꯈꯣꯏ ꯀꯩꯅꯣꯒꯤ ꯁꯦꯡꯕ ꯇꯥꯕ ꯑꯩꯈꯣꯏ ꯑꯦꯟ ꯑꯦꯁ ꯑꯦꯁꯀꯤꯁꯨ ꯑꯗꯨ ꯁꯦꯡꯕ ꯇꯥꯕꯗ ꯑꯦꯁ ꯑꯦꯁ ꯁꯤꯒꯤ ꯀꯩꯅꯣꯝ ꯇꯥꯕꯅꯦꯕ
ꯎꯝ ꯇꯥꯕꯅꯦ ꯒꯦꯝꯗ ꯂꯥꯛꯑ ꯁꯦꯡꯕꯗꯣ ꯑꯗꯨꯒꯤꯗꯨꯅꯤ ꯏꯕꯦꯝꯃ ꯑꯗꯨ ꯁꯤꯡꯉꯨ ꯑꯩꯕꯨꯗꯤ ꯆꯠ ꯇꯦ ꯉꯦꯟꯁꯤꯒꯤ ꯆꯠꯄꯅꯦꯕ ꯑꯦꯟ ꯁꯤꯒꯤ ꯃꯤ ꯂꯣꯏ ꯆꯠꯈꯤꯕꯅꯦꯕ ꯑꯦꯟ ꯁꯤꯒꯤ ꯑꯝꯇ ꯐꯪꯗꯦꯕ ꯑꯗꯣ ꯃꯣꯏ ꯍꯤꯁꯇ꯭꯭ꯔꯤ ꯂꯧꯕ ꯀꯥꯡꯕꯨꯗꯤ ꯐꯪꯉꯦꯕ ꯍꯥꯏꯗꯤ ꯕꯤ ꯑꯦꯁ ꯁꯤꯗꯣ ꯍꯤꯁꯇ꯭ꯔꯤ ꯑꯣꯏꯕꯒꯤ
ꯑ ꯑꯗꯨ ꯑꯗꯨ ꯗꯣ ꯑꯗꯨꯗꯨꯒꯤ ꯇꯧꯕꯗꯣ ꯑꯩꯈꯣꯏ ꯀꯩꯅꯣ ꯑꯦꯟ ꯑꯦꯁ ꯑꯦꯁ ꯀꯥꯡꯕꯨ ꯗꯦꯝꯒꯤ ꯀꯥꯡꯕꯨꯗꯣ ꯑꯗꯨꯗꯣ ꯑꯦꯟ ꯁꯤ ꯁꯤ ꯇꯥꯕꯁꯨ ꯌꯥꯎꯋꯦꯕ ꯑꯗꯨ ꯌꯥꯎꯕꯗꯨꯒꯤ ꯃꯣꯏꯗꯤ ꯑꯣꯖꯥꯗ ꯄꯨꯜꯂꯞ ꯍꯥꯏꯅꯔꯦ ꯎꯝ ꯃꯣꯏ ꯗꯣ ꯑꯩꯈꯣꯏ ꯀꯩꯅꯣ ꯑꯃꯨꯛ ꯇꯣꯉꯥꯟꯅ ꯀꯧꯕꯤꯌꯣ ꯁꯥꯔ ꯑꯩꯈꯣꯏ ꯁꯤꯒꯤ ꯑꯦꯟ ꯁꯤ ꯁꯤꯒꯤ ꯀꯩꯅꯣ ꯂꯩꯌꯦꯅ ꯃꯣꯏꯗ ꯄꯨꯂꯞ ꯍꯥꯏꯅꯔꯦ ꯑꯗꯨꯒ ꯑꯗꯨꯝ ꯆꯠꯈ꯭ꯔꯦ ꯑꯗꯨꯒ ꯑꯩꯈꯣꯏꯅ ꯁꯦꯡ ꯂꯣꯏꯕ ꯂꯣꯏꯁꯤꯜ ꯂꯛꯄ ꯄꯗꯨꯗ ꯑꯃꯨꯛ ꯃꯣꯏ ꯗꯤꯖꯤꯛ ꯀꯥꯡꯒꯨ ꯄꯨꯂꯞꯇꯣ ꯅꯣꯡꯉꯥꯜꯂꯒ ꯀꯩꯅꯣꯝ ꯀꯧꯕꯅꯦꯕ ꯑꯣꯖꯥꯅ ꯑꯗꯨ ꯒ ꯑꯗꯨꯃꯥꯏꯅ ꯑꯃꯨꯛ ꯇꯧꯒꯤꯕꯅꯤ ꯃꯣꯏꯒꯤ ꯑꯗꯨꯅ ꯑꯗꯨꯝ ꯃꯥꯛꯇꯤ ꯑꯗꯨꯝ ꯃꯥꯟꯅꯔꯝꯗꯧ ꯃꯥꯜꯂꯦ ꯑꯩꯈꯣꯏꯒꯤꯅ ꯑꯃꯨꯛ
ꯃꯥꯟꯅ ꯔꯣꯏ ꯏꯕꯦꯝꯃ ꯑꯩꯈꯣꯏꯗꯤꯅꯦ ꯈꯪꯗꯦ ꯍꯨꯝ ꯑꯣꯖꯥꯅꯤꯅ ꯍꯟꯗꯛꯁꯨ ꯌꯣꯒꯥ ꯇꯧꯅꯦꯅ ꯃꯇꯝꯗꯣ ꯗꯦꯠ ꯐꯤꯛꯁ ꯂꯦꯞꯄꯛꯀꯦ ꯍꯥꯏꯔ ꯁꯨꯡꯂꯦꯞ ꯂꯦꯞꯄꯛꯈꯤꯗ꯭ꯔꯦ ꯍꯥꯏꯕ ꯃꯤꯅ ꯀꯦꯝ ꯆꯠꯈꯔ ꯀꯥꯟꯗ ꯂꯄꯛꯀꯅꯤ ꯑꯗꯨꯅ ꯑꯗꯨꯗꯁꯨ ꯌꯥꯎꯍꯧꯗ꯭ꯔꯕꯅꯤꯅ ꯃꯥꯔꯛꯇꯧ ꯐꯪꯉꯔꯣꯏ
ꯍꯣꯏ ꯑꯗꯨꯝ ꯃꯍꯥꯛ ꯑꯃꯇꯪ ꯀꯩꯅꯣ ꯇꯧꯈꯤꯕꯁꯦ ꯍꯦꯛꯇ ꯀꯩꯅꯣ ꯇꯧꯍꯧꯗꯣꯏꯅꯦꯕ
ꯈꯪꯗꯦ ꯑꯦꯛꯖꯥꯝ ꯊꯥꯗꯕ ꯑꯗꯨꯗ ꯃꯤꯅ ꯃꯥꯔꯛ ꯍꯦꯟꯈ꯭ꯔꯦ ꯑꯗꯨꯗ ꯃꯥꯔꯛ ꯑꯍꯨꯝ ꯍꯦꯟꯈꯤꯕꯅꯤꯅꯅꯦ ꯈꯪꯉꯕ꯭ꯔꯥ ꯑꯗꯨꯝ ꯄꯥꯔꯁꯦꯟꯇꯦꯖꯇꯁꯨ ꯑꯃꯨꯛ ꯍꯦꯟꯈꯤ ꯍꯥꯏꯕ ꯊꯋꯥꯏꯗꯣ ꯍꯦꯛꯇ ꯅꯨꯡꯉꯥꯏꯍꯧꯗꯦ ꯍꯥꯏꯕ ꯍꯥꯏꯗꯤ ꯑꯩ ꯃꯣꯏꯅ ꯍꯦꯜꯂꯤꯅ ꯀꯜꯂꯛꯄ ꯅꯠꯇꯕ ꯍꯥꯏꯗꯤ
ꯍꯣꯏ ꯑꯇꯣꯞꯄꯗ ꯁꯨꯝ ꯑꯣꯅꯔꯁꯇ ꯍꯦꯟꯈꯤꯕꯗꯨꯗꯤ ꯀꯩꯁꯨꯝ ꯀꯥꯏꯗꯦꯕ ꯑꯗ ꯒꯨꯝꯝꯕꯗꯨꯗ ꯌꯦꯟꯕꯗꯨꯗꯤ
ꯑꯗꯨꯗꯤ ꯍꯥꯏꯁꯦ
ꯑꯗꯨꯅꯦ ꯑꯩꯈꯣꯏ ꯏꯃꯥꯟꯅꯕꯤ ꯁꯨꯝ ꯃꯣꯏꯗꯣ ꯑꯩꯈꯣꯏꯗꯤ ꯃꯤꯗꯣ ꯌꯥꯝ ꯇꯥꯏꯌꯦꯕ ꯑꯦꯟ ꯑꯦ ꯑꯦꯁꯀꯤꯗꯣ ꯁꯤꯃꯤꯁꯇꯔ ꯂꯣꯏ ꯄꯨꯟꯁꯤꯜꯂꯛꯄꯅꯤꯅ ꯑꯗ ꯃꯤꯗꯣ ꯃꯌꯥꯝ ꯌꯥꯝ ꯇꯥꯕ ꯇꯔꯛꯄꯅꯤꯅ ꯀꯩꯅꯣ ꯇꯧꯋꯦꯕ ꯍꯥꯏ ꯃꯔꯛꯇ ꯃꯤꯡ ꯑꯗꯨꯝ ꯄꯤꯁꯟꯅꯕꯗꯣ ꯑꯗꯨꯒ ꯑꯗꯨꯒꯁꯨ ꯌꯥꯎꯋꯦꯕ ꯑꯣꯖꯥꯅ ꯂꯣꯏ ꯆꯦꯛ ꯇꯧꯗꯃꯤꯅ ꯑꯗꯣ ꯑꯅꯝꯕꯅꯕꯨ ꯂꯥꯛꯄ ꯂꯥꯛꯄꯅꯦ ꯍꯣꯏ ꯃꯤ ꯌꯥꯝꯗꯅꯤꯅ ꯑꯗꯨꯒꯨꯝꯕ ꯏꯁꯟꯅꯅꯕꯗꯣ ꯑꯃꯨꯛꯁꯨ ꯑꯗꯨꯝ ꯑꯣꯖꯥꯅ ꯈꯪꯉꯅꯦꯕ ꯃꯁꯛ ꯗꯨ ꯅꯣꯏꯗꯤ
ꯍꯣꯏ ꯅꯨꯡꯉꯥꯏꯇꯦ ꯌꯥꯝꯅ
ꯀꯌꯥ ꯆꯠꯀꯦ
ꯑꯩꯔꯣ ꯑꯥꯏꯠ
ꯑꯣ ꯌꯥꯔꯦꯗ ꯃꯊꯪꯗ ꯑꯃꯨꯛ
ꯎꯝ ꯍꯣꯏ ꯑꯗꯣ ꯍꯥꯏꯗꯤ ꯕꯤ ꯑꯦꯁ ꯁꯤꯒꯤꯗꯣ ꯋꯥꯡꯉꯝꯃꯗꯤ ꯈꯔꯗꯤ ꯍꯦꯟꯅꯤꯗꯅ
ꯍꯣꯏ ꯍꯣꯏ ꯑꯦꯠ ꯄꯣꯏꯟ
ꯍꯣꯏ ꯑꯦꯠ ꯐꯣꯏꯠ ꯁꯝꯊꯤꯡꯗꯤ ꯈꯔ ꯆꯠꯇꯣꯏꯅꯦꯕ
ꯎꯝ
ꯈꯪꯗꯦ ꯑꯗꯣ ꯁꯦꯀꯦꯟ ꯁꯦꯡꯒꯤꯗꯤꯅꯦ ꯀꯃꯥꯏꯅ ꯇꯧꯗꯅꯣ ꯈꯪꯟꯗ ꯑꯩ ꯐꯤꯖꯤꯛꯁ ꯈꯟꯕꯅ ꯃꯊꯥ ꯁꯥꯏ ꯖꯤ ꯏꯗꯣ ꯌꯥꯝ ꯅꯨꯡꯉꯥꯏꯇꯦꯕ
ꯕꯤꯑꯦ ꯐꯤꯖꯤꯛꯁ ꯃꯥꯁꯨ ꯐꯤꯖꯤꯛꯁ ꯂꯧꯕꯅꯦꯕ ꯎꯜꯂꯦ ꯅꯥꯒꯗꯤ ꯄꯥꯎ ꯐꯥꯎꯅꯕꯅꯦ ꯑꯥ ꯃꯥꯁꯨ ꯃꯃꯥꯡ ꯅꯠꯇꯦ ꯕꯦꯂꯦꯟꯇꯤꯟꯅ
ꯎꯝ
ꯑꯗ ꯃꯥꯁꯨꯣ ꯐꯤꯖꯤꯛꯁꯇꯣ ꯐꯤꯖꯤꯛꯁꯀꯤ ꯀꯩꯅꯣꯗꯣ ꯄꯥꯁ ꯃꯥꯔꯛꯇꯣ ꯇ꯭ꯋꯦꯟꯇꯤ ꯊ꯭ꯔꯤ ꯑꯣꯏꯕ꯭ꯔꯥ
ꯑꯣꯏ ꯇ꯭ꯋꯦꯟ ꯇ꯭ꯋꯦꯟꯇꯤ ꯐꯣꯔ ꯑꯥ ꯇ꯭ꯋꯦꯟꯇꯤꯁꯤ
ꯑꯣ ꯑꯗ ꯃꯥꯁꯦ ꯍꯣ ꯑꯗꯨꯃꯥꯏꯅ ꯍꯥꯏꯕ ꯑꯗ ꯃꯥꯅ ꯑꯦꯛꯖꯥꯝꯁꯨ ꯊꯣꯛꯂꯛꯄꯒ ꯑꯁ ꯑꯁꯤꯁ ꯑꯩ ꯇ꯭ꯋꯦꯟꯇꯤ ꯊ꯭ꯔꯤ ꯄꯥꯁ ꯃꯥꯔꯛꯇꯣ ꯆꯞ ꯆꯥꯅ ꯂꯩ ꯏꯔꯝꯃꯤꯁꯦ ꯆꯨꯝꯕꯤꯔ ꯂꯥꯜꯂꯦ ꯈꯪꯗꯦ ꯑꯩꯞ ꯆꯥꯅ ꯏꯔꯃꯤꯁꯦꯅ ꯃꯥꯅ ꯍꯥꯏꯕꯀꯣ ꯑꯗꯨꯒ ꯑꯦꯛꯖꯥꯝꯗꯣ ꯀꯩꯅꯣ ꯇꯧꯔꯀꯥꯟꯗ ꯁꯨꯝ ꯃꯥꯔꯛꯇꯣ ꯑꯗꯨ ꯌꯦꯡꯉꯀꯥꯟꯗ ꯄꯥꯁ ꯃꯥꯔꯛꯇꯣ ꯆꯞ ꯆꯥꯅ ꯐꯪꯉꯛꯑꯦ ꯃꯥꯗꯣ ꯑꯣꯖ ꯆꯥꯅ ꯂꯥꯜꯂꯁꯨ ꯀꯛꯇ꯭ꯔ ꯃꯥꯜꯦ ꯄꯥꯁ ꯃꯥꯔꯛꯅꯤꯅ ꯂꯣꯏ ꯄꯤꯁꯜꯂꯛꯑꯕ ꯃꯥꯜꯂꯦꯌꯦ ꯃꯗꯣ
ꯐꯥꯔꯁ ꯁꯦꯃꯤꯁꯇꯔꯒꯤꯗꯣ ꯍꯪꯉꯕ꯭ꯔꯥ ꯑꯩꯗꯤꯅꯦ ꯑꯩꯁꯨ ꯍꯥꯏꯔꯕꯅꯦ ꯑꯩꯅ ꯑꯩ ꯑꯣꯖꯥꯅ ꯅꯨꯡꯁꯤꯕꯤꯔꯗꯤ ꯄꯥꯁ ꯇꯧꯔꯦ ꯅꯨꯡꯁꯤꯕꯤꯗ꯭ꯔꯗꯤ ꯈꯪꯗꯦ ꯑꯩꯁꯨ ꯑꯗꯨꯝ ꯑꯩꯗꯣ ꯄ ꯍꯥꯏꯗꯤ ꯑꯩꯗꯣ ꯀꯩꯅꯣ ꯐꯤꯖꯤꯛꯁꯇ ꯑꯥꯏꯠ ꯐꯪꯉꯦꯕꯀꯣ ꯐꯪꯉꯛꯀꯅꯤꯗꯤ ꯈꯪꯂꯨꯗꯦꯕ ꯍꯥꯏꯗꯤ ꯑꯩꯗꯣ ꯆꯨꯝꯃꯤꯔ ꯂꯥꯏꯏꯔ ꯈꯪꯗꯦ ꯄꯪꯏ ꯑꯣꯏ ꯄꯪꯏ ꯏ ꯁꯟꯕꯤ ꯀꯥꯡꯕꯨꯗꯨꯅꯦꯕ ꯑꯩꯁꯨ ꯐꯤꯖꯤꯛꯁꯇ ꯍꯥꯏꯗꯤ ꯍꯪꯉꯛꯏꯕ ꯀꯣꯏꯁꯟꯗꯨꯒ ꯆꯥꯟꯅꯒꯦꯔ ꯆꯥꯟꯅꯔꯣꯏꯔ ꯑꯩꯅ ꯄꯥꯔꯛꯏꯕ ꯈꯔꯗ ꯍꯦꯛꯇ ꯏꯁꯁꯟꯃꯤꯅꯦꯕ ꯍꯪꯕ꯭ꯔꯥ ꯍꯍ ꯈꯔꯕꯨ ꯐꯪꯉꯗꯤꯅ ꯑꯗꯨꯗꯨꯒ ꯀꯛꯂꯛꯇꯕ ꯃꯥꯜꯂꯦ ꯀꯩꯁꯨ ꯌꯥꯝꯅ ꯀꯛꯇꯕ ꯃꯥꯜꯂꯦ ꯐꯤꯖꯤꯛꯁꯀꯤꯗꯣ ꯑꯩꯈꯣꯏ ꯆꯦ ꯈꯣꯠꯄꯗ ꯑꯗꯨꯝ ꯃꯤꯈꯩꯗꯣ ꯂꯣꯏꯅ ꯋꯥꯡꯅꯩꯕ
ꯎꯝ
ꯎꯝ
ꯕꯤꯝꯅ ꯃꯗꯣ ꯀꯩꯅꯣ ꯇꯧꯕ ꯑꯦꯛꯖꯥꯝ ꯄ꯭ꯔꯦꯛꯇꯤꯀꯦꯜ ꯇꯥꯕ ꯑꯗꯣ ꯑꯩꯉꯣꯟꯗꯒꯤ ꯍꯥꯟꯅ ꯇꯥꯕ ꯃꯥꯅ ꯗꯦꯠ ꯀꯩꯅꯣ ꯇꯥꯕꯅꯦ ꯃꯥꯗꯤ ꯑꯗꯨꯝ ꯃꯣꯏꯗꯣ ꯗꯦꯠ ꯑꯩꯇꯤꯟ ꯍꯧꯔꯒ ꯇ꯭ꯋꯦꯟꯇꯤ ꯐꯥꯏꯚ ꯇꯅꯦꯕ ꯂꯣꯏꯕꯗꯣ ꯑꯗꯣ ꯍꯧꯔꯛꯄ ꯇꯥꯕ ꯃꯥ ꯑꯩꯉꯣꯟꯗ ꯃꯥꯔꯛ ꯁꯤꯠ ꯂꯧꯔꯕ ꯌꯦ ꯑꯩꯅ ꯂꯧꯗ꯭ꯔꯤ ꯍꯥꯏꯕ ꯑ ꯃꯥꯒꯤ ꯃꯥ ꯃꯥꯒꯤ ꯃꯥꯛꯁꯤꯠ ꯕꯦꯛ ꯆꯥꯕ ꯑꯗ ꯃꯥꯏ ꯃꯥꯔꯁꯤꯠꯇꯨꯅ ꯑꯩ ꯂꯧꯔꯣꯏ ꯑꯗꯣ ꯑꯩ ꯃꯥꯔꯁꯤꯠꯇꯨꯅ ꯃꯥ ꯂꯧꯒꯦ ꯑꯗꯨꯒ ꯑꯃꯨꯛ ꯀꯣꯟꯅ ꯑꯣꯟꯊꯣꯛ ꯁꯤ
ꯇꯜꯂꯝꯃꯅꯤꯌꯦ ꯕꯦꯛꯆꯥ ꯍꯨꯖꯤꯛꯇ
ꯍꯣꯏ
ꯍꯟꯗꯛꯀꯤ ꯑꯩꯈꯣꯏ ꯐꯔ ꯁꯦꯝꯒꯤꯁꯦ ꯀꯣ ꯑꯗꯨꯝ ꯑꯈꯣꯏꯅ ꯍꯥꯏꯗꯤ ꯅꯨꯄꯥ ꯃꯆꯥꯗ ꯁꯨꯝ ꯀꯩꯅꯣ ꯇꯧꯋꯦꯕ ꯑꯩꯈꯣꯏ ꯀ꯭ꯂꯥꯁꯇ ꯑꯗꯨꯝ ꯅꯨꯄꯥ ꯃꯆꯥꯁꯦ ꯃꯤꯅ ꯑꯗꯨꯝ ꯌꯦꯡꯕꯗ ꯂꯥꯏꯔꯤꯛ ꯍꯩꯕ ꯃꯥꯟꯕꯅꯦꯕ ꯑꯩꯈꯣꯏ ꯀ꯭ꯂꯥꯁ ꯅꯨꯄꯥ ꯃꯆꯥꯈꯩꯁꯦ ꯑꯗꯨꯒ ꯐꯝꯃꯤꯟꯅꯔ ꯑꯦꯛꯖꯥꯝꯗꯣ ꯐꯝꯃꯤꯟꯅꯔ ꯀꯥꯟꯗꯗꯤ ꯍꯩꯇꯦꯁꯦ ꯑꯗꯨꯝ ꯈꯪꯉꯦꯕ
ꯎꯝ ꯅꯣꯏ ꯅꯨꯄꯥꯈꯩꯗꯣ ꯄꯥꯗꯕꯅꯦ ꯀꯩꯁꯨ
ꯀ꯭ꯂꯥꯁꯇꯒꯗꯤ ꯌꯥꯝ ꯍꯩꯔꯝꯗꯧ ꯃꯥꯥꯟꯕ ꯃꯑꯣꯡꯗꯣ ꯑꯗꯨꯒ ꯑꯦꯛꯖꯥꯝꯗꯗꯤ ꯑꯝꯇ ꯌꯥꯗꯦꯕ ꯃꯣꯏꯗꯣ ꯍꯩꯇꯦꯕ ꯑꯗꯨꯗ ꯑꯩꯈꯣꯏ ꯏꯃꯥꯟꯅꯕꯤ ꯑꯃꯅ ꯅꯨꯐꯝꯆꯥꯈꯩꯗ ꯂꯥꯏꯔꯤꯛ ꯌꯥꯝ ꯍꯩꯕ ꯌꯥꯎꯋꯤꯅ ꯍꯥꯏꯕ ꯑꯃꯅ ꯀꯥꯏꯗꯅꯣꯍꯗꯛ ꯑꯦꯛꯖꯥꯝꯗꯣ ꯌꯦꯡꯉꯣꯅ ꯍꯥꯏꯅꯔꯤꯅꯦ ꯑꯩꯈꯣꯏꯅ
ꯍꯩꯕꯗꯤ ꯌꯥꯝ ꯃꯂꯤꯕ ꯋꯥ ꯉꯥꯡꯕꯗ ꯍꯪꯉꯕ꯭ꯔꯥ ꯍꯣꯏ ꯍꯣꯏ ꯑ
ꯑꯩꯒꯤ ꯃꯅꯤꯡꯗ ꯍꯟꯗꯛꯇꯣ ꯅꯨꯄꯥ ꯑꯃ ꯐꯝꯃꯦꯕ ꯑꯗꯨꯒ ꯅꯥꯀꯟꯗꯅ ꯑꯩꯈꯣꯏ ꯏꯃꯥꯟꯅꯕꯤ ꯑꯃ ꯐꯝꯃꯦ ꯃꯥꯁꯨ ꯑꯗꯨꯝ ꯍꯩꯌꯦꯕ ꯑꯗ ꯍꯧꯖꯤꯛ ꯀ ꯅꯨꯄꯥ ꯑꯖꯤꯅꯃꯨ ꯅꯥꯀꯟꯒꯤ ꯏꯃꯥꯟꯅꯕꯤꯗꯨꯒ ꯍꯥꯏꯐꯦꯠ ꯑꯗꯨꯝ ꯅꯛꯅꯔꯦ ꯏꯃꯥꯟꯅꯕꯤꯅ ꯏꯕꯗꯨ ꯑꯗꯨꯝ ꯍꯥꯏꯐꯦꯠ ꯃꯉꯛꯇ ꯈꯛꯇꯪ ꯊꯥꯡꯒꯠ ꯑꯗꯨꯝ ꯍꯥꯏꯐꯦꯠ ꯎꯕꯗꯣ ꯑꯣꯏꯌꯦꯕ ꯑꯗ ꯑꯣꯖꯥꯗꯣ ꯀꯩꯅꯣ ꯇꯧꯗ꯭ꯔ ꯀꯥꯟꯗ ꯁꯨꯝ ꯍꯥꯏꯐꯦꯠ ꯊꯣꯛꯈꯤꯕ ꯑꯣꯏꯔꯣ ꯑꯗꯒꯤ ꯁꯥꯏꯟ ꯇꯧꯕ ꯈꯣꯠꯄ ꯑꯣꯏ ꯇꯔꯀꯥꯟꯗ ꯃꯥꯖꯦ ꯁꯤꯟꯗꯣꯏꯅꯦꯕ ꯑꯃꯗꯨꯗꯒꯤ ꯍꯧꯖꯤꯛꯀꯤ ꯑꯩꯒꯤ ꯃꯇꯨꯡꯗ ꯐꯝꯕ ꯅꯨꯄꯥꯁꯦ ꯏꯃꯥꯟꯅꯕꯤ ꯑꯃꯗꯨꯗꯒꯤ ꯁꯤꯜꯂꯅꯤ ꯏꯃꯥꯟꯅꯕꯤꯗꯨꯅ ꯏꯗꯕ ꯀꯣꯏꯁꯟꯖꯦ ꯁꯨꯝ ꯑꯩꯅ ꯏꯕ ꯌꯤꯎ ꯗꯣꯢꯅꯦꯕ ꯑꯗ ꯑꯩꯅ ꯏꯕ ꯀꯣꯏꯁꯟꯗꯣ ꯋꯥ ꯑꯃꯨꯛ ꯁꯤꯟꯗꯣꯏꯅꯦꯕ ꯈꯪꯉꯕ ꯑꯗ ꯑꯩꯈꯣꯏ ꯏ ꯏꯃꯥꯟꯅꯕꯤꯗꯨ ꯑꯗꯨꯒ ꯑꯩꯒ ꯍꯥꯏꯅꯩꯅꯦ ꯏꯕꯥꯅꯤꯗꯒꯤ ꯃꯥꯅ ꯍꯦ ꯃꯥ ꯍꯦꯜꯂꯛꯄ꯭ꯔꯥ ꯈꯪ ꯄꯣꯟꯇꯦꯅ
ꯍꯣꯏ ꯑꯗꯨꯃꯥꯏꯅ ꯇꯧꯕ ꯌꯥꯎꯔꯤꯅꯦ ꯍꯥꯢꯕ ꯅꯪꯕꯨ ꯑꯃꯗꯩ ꯈꯔ ꯁꯤꯟ ꯑꯃꯗꯩ ꯈꯔ ꯁꯤꯟ ꯁꯤꯟꯕ ꯃꯤꯅ ꯃꯥꯥꯛ ꯋꯥꯡꯉꯦꯗꯣ ꯑꯗꯨꯅꯤ ꯏꯕꯦꯝ
ꯑꯗꯩꯗꯤ ꯑꯃꯨꯛꯁꯨ ꯍꯥꯏꯗꯤ ꯃꯥꯗꯤ ꯍꯧꯖꯤꯛꯀꯤ ꯅꯨꯄꯥꯗꯨꯗꯤ ꯀꯩꯅꯣꯝ ꯇꯧꯋꯦꯕ ꯍꯧꯕꯗꯒꯤ ꯂꯣꯏꯕꯧ ꯂꯣꯏ ꯁꯤꯟꯒꯦꯌꯦ ꯑꯗꯨ ꯗꯤ ꯃꯥꯁꯨ ꯈꯔ ꯄꯥꯔꯛꯇ꯭ꯔꯝꯅꯤꯅ ꯈꯤꯇꯪ ꯋꯥꯈꯟꯗꯣ ꯈꯟꯕ ꯌꯥꯏ ꯍꯥꯏꯕ ꯃꯥꯗꯣ
ꯑꯗꯨꯅꯦ
ꯑꯗꯒꯤ ꯑꯃꯨꯛꯁꯨ ꯍꯧꯖꯤꯛꯇꯤ ꯆꯥꯎꯔꯛꯑꯝꯅꯤꯅ ꯁꯤꯟꯒꯅꯣꯅ ꯈꯨꯝꯖꯟꯕꯁꯨ ꯍꯦꯛꯇꯟꯕꯤ
ꯍꯣꯏ ꯍꯣꯏ ꯀꯩꯅꯣꯝ ꯈꯟꯒꯝꯗꯣꯏꯅꯦ
ꯃꯥꯅꯦ
ꯕꯦꯒ ꯆꯥꯟꯅꯗ꯭ꯔ ꯂꯣꯏꯔꯦ ꯈꯟꯅꯔꯛꯄꯅꯤꯅ ꯃꯤꯁꯤꯡꯗꯣ ꯍꯥꯏꯗꯤ
ꯍꯣꯏ ꯍꯣꯏ
ꯅꯣꯏ ꯆꯤꯟꯅꯥꯎ ꯀꯌꯥꯅꯣ
ꯑꯅꯤ ꯅꯣꯏꯗꯤ ꯃꯔꯤ
ꯃꯔꯤ
ꯎꯝ ꯎꯂꯦꯅꯥꯅ ꯍꯥꯏꯔꯛꯈ꯭ꯔꯦꯕ ꯑꯩꯅ ꯅꯪ ꯈꯇꯪ ꯍꯩ ꯁꯨꯝ ꯅꯪ ꯈꯇꯪ ꯋꯥꯔꯤ ꯁꯥꯟꯅꯩ ꯑꯇꯣꯞꯄ ꯁꯥꯟꯅꯗ꯭ꯔꯤ ꯈꯣꯠꯇ꯭ꯔꯤ ꯍꯥꯏꯕꯗꯒꯤ ꯁꯨꯝ ꯏꯕꯥꯅꯤꯗꯣ ꯀꯣ ꯇꯔꯨꯔꯛ ꯇꯔꯥꯔꯛ ꯀꯨꯝꯕ ꯁꯥꯟꯅꯔꯦ ꯍꯥꯏꯗꯤ ꯃꯥꯒꯤ ꯃꯔꯤ ꯃꯥꯒꯤ ꯀꯩꯅꯣ ꯑꯃ ꯃꯉꯥꯔꯛ ꯃꯤꯅ ꯋꯥꯔꯤ ꯂꯩꯔꯛꯇꯕꯒꯤ ꯁꯨꯝ ꯁꯥꯟꯅꯔꯛꯄꯗꯣ ꯑꯗꯨꯗ
ꯅꯪꯅ ꯑꯍꯟꯂ
ꯑꯥ ꯑꯩꯅ ꯑꯍꯟꯅꯦ
ꯑꯣ ꯑꯩꯁꯨ ꯑꯩꯅ ꯑꯍꯜꯅꯦ
ꯎꯝ ꯑꯍꯟꯖꯦ ꯔꯦꯁꯄꯣꯟꯁꯤꯕꯤꯂꯤ ꯌꯥꯝꯅ ꯆꯥꯎꯋꯦ
ꯆꯥꯎꯋꯦ
ꯏꯔꯝ ꯇꯟꯂꯦ ꯍꯥꯕ ꯑꯍꯟ ꯑꯣꯏꯕꯁꯦ
ꯊꯥꯗ ꯑꯍꯨꯝ ꯑꯣꯏꯕꯅꯤꯅ
ꯍꯣꯏ ꯅꯪꯅ ꯑꯃꯨꯛ ꯂꯣꯏ ꯁꯤꯟꯗ꯭ꯔꯗꯤ ꯌꯥꯔꯔꯣꯏ ꯑꯃꯨꯛ ꯅꯪꯕꯨ ꯆꯥꯛꯄ ꯊꯣꯡꯕꯤꯔꯔꯣꯏꯗ꯭ꯔꯣ
ꯑꯩ ꯆꯥꯛꯁꯦ ꯈꯔ ꯊꯦꯡꯅ ꯑꯗꯨꯝ ꯆꯥꯕꯅꯤ ꯅꯤꯄꯥꯟ ꯃ ꯥꯈꯥꯏ ꯃꯥꯄꯟ ꯁ꯭ꯋꯥꯏꯗ ꯑꯗꯨꯝ ꯆꯥꯏꯌꯦꯕ ꯑꯩꯅ ꯑꯗꯨꯒꯤꯅꯤꯗ
ꯎꯝ
ꯅꯨꯡꯗꯤꯟꯗꯁꯨ ꯆꯥꯔꯥ ꯈꯔ ꯋꯥꯟ ꯂꯄꯥ
ꯎꯝ ꯎꯝ
ꯀꯣꯂꯦꯖ ꯍꯜꯂꯛꯑꯗꯤ ꯁꯨꯝ ꯆꯔꯥ ꯋꯥꯟꯕꯗꯣ ꯑꯗꯨꯝ ꯀꯩꯁꯨ ꯇꯧꯈꯤꯗꯦꯕ ꯍꯧꯖꯤꯛꯇꯤ ꯀꯣꯂꯦꯖ ꯆꯠꯇꯝꯅꯤꯅ ꯆꯔꯥ ꯋꯥꯟꯕꯗꯣ ꯑꯗꯨꯝ ꯄꯨꯛꯁꯦ ꯊꯟꯒꯠꯂ ꯂꯩ
ꯍꯣꯏ ꯋꯥ ꯕꯒꯤ ꯑꯩ ꯁꯤ ꯀꯣꯜꯁꯦ ꯂꯣꯏꯔꯒ ꯆꯥꯛ ꯆꯥꯊꯣꯛꯎꯏꯒꯦ ꯑꯗꯨꯗꯨꯒ ꯍꯣꯔꯦꯟ ꯅꯨꯡꯗꯤꯟꯗ ꯉꯥꯍꯥꯛ ꯃꯨꯛ ꯁꯥꯟꯅꯁꯦ ꯀꯥꯗ
ꯎꯝ ꯅꯣꯏ ꯅꯥꯎ ꯏꯅꯥꯎꯄꯤꯔꯣ ꯏꯅꯥꯎꯄꯔꯣ ꯅꯪ ꯃꯈꯥꯗꯣ
ꯍ ꯑꯩ ꯃꯈꯥ ꯅꯨꯄꯥ
ꯑꯣ ꯀ꯭ꯂꯥꯁꯦ ꯀꯌꯥ ꯀꯥꯔꯕ ꯑꯣ ꯑꯣ
ꯈꯣꯏꯗꯤꯅꯦ ꯑꯌꯨꯛ ꯅꯨꯡꯗꯤꯟꯗꯗꯤ ꯈꯔ ꯏꯪꯉꯦ ꯅꯨꯃꯤꯗꯥꯡꯅꯗꯤ ꯑꯗꯨꯝ ꯌꯥꯝꯅ ꯂꯥꯡꯕꯗꯣ ꯑꯣꯏ ꯃꯤ ꯂꯣꯏ ꯆꯠꯅꯈꯤꯕ ꯀꯥꯟꯗꯗꯤ ꯈꯔ ꯏꯪꯉꯦ
ꯑꯩꯈꯣꯏꯒꯤꯅ ꯑꯃꯨꯛ ꯅꯨꯡꯊꯤꯟ ꯏꯁ ꯀꯩꯅꯣ ꯑꯉꯥꯡꯁꯤꯒꯤꯗ ꯑꯗꯨꯝ ꯔꯦꯟꯠ ꯂꯩꯅꯕ ꯃꯣꯏ ꯀꯩꯅꯣ ꯌꯥꯎꯋꯦꯕ ꯐꯦꯃꯤꯂꯤ ꯐꯦꯃꯤꯂꯤ ꯂꯩꯕ ꯑꯗꯨꯒꯤ ꯑꯉꯥꯡꯒꯩ ꯅꯨꯡꯗꯤꯟꯗꯅꯦ ꯃꯣꯏ ꯂꯥꯡꯗꯣꯏꯖꯦ
ꯁ꯭ꯀꯨꯟ ꯆꯠ ꯇ꯭ꯔ ꯍꯜꯂꯛꯄꯒꯤ ꯂꯥꯛꯅꯤꯡꯕꯤꯗꯣ
ꯑꯣꯠ ꯆꯥꯛ ꯂꯣꯏꯔꯕꯣ
ꯂꯣꯏꯔꯦ
ꯎꯝ ꯎꯝ ꯑꯣ ꯆꯥꯊꯣ
ꯎꯝ ꯐꯔꯕ ꯎꯝ ꯊꯝꯃꯣ ꯊꯝꯃꯣ ꯍꯣꯔꯦꯟ ꯍꯣꯏ ꯅꯪ ꯊꯕꯛ ꯂꯣꯏꯔꯀꯥꯟꯗ ꯍꯥꯏꯔꯛꯑꯣ ꯑꯗꯨꯗꯤ ꯎꯝ ꯊꯝꯃꯦ ꯊꯝꯃꯦ